ꯇꯥꯕꯣ
ꯑꯣꯀꯦ ꯑꯣꯀꯦ ꯇꯥꯏꯦ ꯇꯥꯏ
ꯑꯣꯀꯦ ꯑꯣꯀꯦ ꯀꯩꯗ ꯃꯃꯤꯅꯣ
ꯑꯩ ꯍꯤꯞꯄꯝꯃꯤꯅꯦ
ꯑꯣ ꯆꯥꯛ ꯏꯁꯤꯡꯅꯤ ꯆꯥꯔꯣ ꯀꯃꯥꯏꯅ ꯇꯧꯔꯒꯦ
ꯆꯥꯔꯦ ꯆꯥꯛ ꯊꯣꯛꯇ ꯉꯥꯏꯔꯤ ꯉꯁꯤꯗꯤ ꯀꯥꯡꯁꯣꯏꯅ ꯇꯧꯁꯤꯜꯂꯝꯃꯦ ꯅꯪꯅ ꯈꯤꯇꯪ ꯆꯥꯕ ꯇꯥꯏꯌꯦ
ꯅꯪ ꯀꯩꯅꯣ ꯇꯧꯅꯦ ꯚꯣꯏꯁꯇꯣ ꯚꯣꯂꯨꯝꯗꯣ ꯂꯩꯗꯧꯅꯦ ꯑꯅꯤ ꯑꯅꯤꯃꯛ ꯂꯣꯏ ꯂꯩꯗꯧꯅꯦ ꯑꯥꯕꯧ
ꯑꯅꯤꯃꯛ ꯑꯗꯤ ꯀꯩꯀꯩ
ꯅꯪ ꯕꯣꯂꯨꯝ ꯂꯩꯗꯕꯗ ꯑꯅꯤꯃꯛ
ꯂꯩꯊꯈ꯭ꯔꯦ ꯂꯣꯏꯅ ꯂꯩꯊꯈ꯭ꯔꯦ
ꯑ ꯌꯥꯔ ꯌꯥꯏꯔ ꯏꯀꯣ ꯂꯥꯛꯄꯗꯅꯤ ꯀꯣ ꯄ ꯄꯥꯏꯗꯤ ꯄꯥꯏꯔꯨꯅꯨ ꯀꯛꯊꯠꯈ꯭ꯔꯣ
ꯍꯥꯥ
ꯄꯥꯏꯔꯨꯅꯣꯕ ꯀꯛ ꯈꯣꯏꯕ ꯄꯥꯏꯔꯗꯤ ꯗꯕꯂꯤꯡ ꯆꯍꯟ ꯌꯥꯔꯣꯏ
ꯐꯣꯂꯣ
ꯑ
ꯑꯣ
ꯃꯦꯁꯦꯖ ꯊꯥꯎ
ꯑꯣꯀꯦ ꯑꯣꯀꯦ
ꯎꯝ
ꯀꯩꯅꯣ ꯕꯂꯨ ꯂꯩꯈꯠꯄ ꯌꯥꯗꯕ꯭ꯔꯣ
ꯑꯧ ꯂꯩ ꯈꯠꯂꯗꯤ ꯏꯀꯣꯜ ꯂꯥꯛꯑꯕ ꯑꯩꯅꯁꯨ ꯇꯥꯏꯕ ꯑꯩ ꯉꯥꯡꯕꯗꯣ
ꯑꯣ ꯑꯣꯀꯦ ꯑꯣ ꯍꯧꯖꯤꯛꯇꯤ ꯐꯔꯕ ꯅꯠꯇ꯭ꯔꯣ
ꯎꯝ ꯐꯔꯦ ꯐꯔꯦ
ꯑꯣꯀꯦ ꯑꯣꯀꯦ ꯀꯩꯖꯥꯡ ꯆꯥꯔꯝꯕ
ꯀꯔꯤ
ꯍꯤꯟꯖꯥꯡ ꯆꯥꯔꯕ
ꯑꯁ ꯉꯁꯤꯗꯤ ꯀꯩꯁꯨ ꯆꯥꯔꯦ ꯀꯩꯅꯣ ꯉꯁꯤ ꯆꯕꯗꯣ ꯑ ꯑꯪ ꯀꯩꯅꯣꯅꯦꯍꯦ ꯑꯩ ꯉꯁꯥꯏ ꯆꯥꯕꯗꯣ ꯑꯣ ꯀꯣꯕꯤ ꯃꯆꯣꯏ ꯌꯥꯝ ꯊꯣꯡꯉꯦ ꯀꯥꯡꯉꯧ ꯑꯃ ꯌꯥꯎꯔꯦ ꯁꯤꯡꯖꯨ ꯑꯃ ꯌꯥꯎꯔꯂꯦꯅ
ꯑꯣꯀꯦ
ꯎ ꯅꯪꯗꯤ ꯀꯩ ꯆꯥꯔꯕ
ꯀꯥꯡꯁꯣꯏ ꯑ ꯅꯥꯒꯥꯂꯦ
ꯀꯥꯡꯁꯣꯏ
ꯎꯝ
ꯑꯗꯨꯒ ꯉꯥ ꯉꯧꯕꯝꯒ
ꯉꯥ ꯉꯧꯗꯦ ꯃꯣꯔꯣꯛ ꯃꯦꯠꯄꯒ ꯃꯑꯣꯡ ꯃꯥꯟꯗꯅ ꯆꯥꯛꯕꯨ ꯐꯩꯅꯥꯝ ꯆꯪꯉ ꯆꯥꯏꯅꯦ
ꯑꯥꯁ ꯍꯌꯦꯡ ꯉꯥꯅꯨ ꯄ꯭ꯔꯣꯒꯥꯝꯁꯤꯁꯨ ꯁꯣꯏꯗꯣꯏ ꯁꯣꯏꯗꯣꯏ ꯇꯧꯖꯤꯕ
ꯀꯩꯕ
ꯉꯥꯅꯨ ꯄꯔꯣꯒꯥꯝꯁꯤꯕꯨ ꯁꯣꯏꯗꯣꯔꯤꯕ ꯁꯣꯏꯗꯣꯔꯤꯕ
ꯁꯣꯏꯔꯣꯏ ꯀꯩꯅꯣꯅꯦ ꯍꯌꯦꯡ ꯐꯖꯅ ꯇꯧꯕ ꯌꯥꯏ ꯀꯩꯅꯣ ꯑꯗꯨꯗꯤ ꯖꯣꯏꯔꯥꯁꯤꯖꯄ ꯑꯣꯀꯦ ꯂꯩꯔꯦ ꯃꯅꯤꯁꯅꯥ ꯑꯣꯀꯦ ꯂꯩꯔꯦ ꯑꯩ ꯑꯣꯀꯦ ꯌꯥꯔꯀꯩꯅꯣ ꯑꯣꯀꯦ ꯉꯥꯛꯇꯅꯤ ꯅꯪꯖꯨ ꯅꯦꯜꯁꯟꯕꯧ ꯌꯥꯎꯗꯤꯁꯤꯗꯤ
ꯌꯥꯔꯤꯉꯩ ꯃꯤ ꯃꯃꯤꯡ ꯄꯟꯗꯅꯕ ꯍꯣꯠꯅꯧ
ꯑꯣ
ꯂꯝ ꯃꯃꯤꯡꯒ ꯅꯪꯒꯤ ꯄꯥꯔꯁꯅꯦꯜ ꯗꯤꯇꯦꯜ
ꯑꯣꯀꯦ ꯑꯣꯀꯦ
ꯑꯗꯨ ꯑꯣꯏꯇꯥꯔꯒꯗꯤ ꯍꯌꯦꯡꯖꯦ
ꯌꯥꯔꯦ
ꯁꯪꯗ ꯆꯥꯔꯅꯦꯕ
ꯉꯟꯅ ꯇꯧꯁꯦ
ꯁꯪꯗ ꯆꯥꯔꯦꯅꯤ ꯍꯥꯏꯔꯕ
ꯑꯣꯀꯦ ꯑꯣꯀꯦ ꯑꯥ ꯁꯪꯗ ꯄꯨꯡ ꯁꯣꯏꯗ꯭ꯔꯦ ꯑꯗꯨꯗꯤ ꯄꯨꯡ ꯑꯅꯤ ꯁꯥꯟꯅꯒ꯭ꯔꯦ ꯉꯁꯥꯏ ꯏꯁꯩ ꯌꯦꯡꯕꯝꯗ ꯁꯥꯟꯅꯕꯗꯣ
ꯎꯝ
ꯑꯗꯨ ꯃꯈꯨꯒꯅꯦ ꯃꯩꯁꯥꯅ ꯇꯧꯔꯒ ꯑꯦ ꯁꯣꯏꯔꯦ ꯑꯃꯨꯛꯀꯁꯨ
ꯎꯝ ꯑꯣ ꯀꯩꯁꯨ ꯀꯥꯏꯗ
ꯃꯀꯣꯛ
ꯃꯀꯣ ꯀꯔꯤ
ꯃꯀꯣꯛ ꯍꯥꯏꯕ ꯃꯀꯣꯛ
ꯀꯩꯅꯣ ꯃꯛ ꯑꯣ ꯌꯥꯔꯦ ꯑꯥꯥ ꯑꯗꯨ ꯀꯩꯅꯣꯗ
ꯁꯤ ꯄꯋꯥꯔ ꯑꯣꯐ ꯇꯧꯕ ꯌꯥꯗꯕ꯭ꯔ ꯄꯋꯥ ꯕꯇꯝ ꯑꯣꯐ ꯁꯂ ꯇꯧꯔꯒ ꯑꯣ ꯄꯨꯡ ꯉꯥ ꯂꯩꯔꯨꯗꯣꯏꯕ
ꯂꯀꯣꯡꯗꯤ ꯈꯔ ꯁꯥꯒꯠꯄꯅꯦ ꯍꯦꯠ ꯐꯣꯟ ꯂꯩꯔꯤ ꯍꯦꯠ ꯐꯣꯟ ꯍꯥꯞꯆꯜꯂꯨ ꯅꯪ ꯐꯣꯟꯗꯣ
ꯑꯩ ꯏꯌꯥꯔꯄꯤꯁꯇꯣ ꯀꯥꯏ ꯆꯠꯈꯔꯥꯕꯂꫭ ꯊꯤꯕꯪꯗꯦ
ꯎꯝ ꯎꯝ
ꯀꯔꯣꯝ ꯆꯠꯄꯗ ꯇꯍꯧꯔꯝ ꯒ꯭ꯌꯥꯟ ꯇꯥꯔꯗꯤ
ꯎꯝ
ꯅꯪ ꯆꯠꯄꯁꯦ ꯈꯪꯗꯦ
ꯑꯥ
ꯀꯣꯏꯕ ꯆꯠꯄꯩ ꯋꯥꯔꯤꯅꯤꯗ
ꯆꯠꯔꯂꯣꯏꯔꯦ ꯀꯩꯅꯣ ꯀꯩꯒꯤꯅꯣ ꯅꯪ ꯀꯥꯏ ꯒꯥꯏ ꯆꯠꯅꯤꯡꯉꯤꯅꯣ ꯑꯗꯨ ꯆꯠ ꯍꯥꯏꯔꯛꯑꯣ ꯒꯩꯗꯧꯔꯒꯦ
ꯈꯪꯗꯦꯅꯦ
ꯑꯁ ꯅꯨꯄꯤ ꯎꯅꯔ ꯑꯩ ꯂꯥꯛꯔꯣꯏ ꯍꯥꯏꯕ ꯁꯥꯎꯅꯔ ꯆꯠ ꯑꯗꯨ
ꯅꯪ ꯍꯧꯖꯤꯛ ꯍꯧꯖꯤꯛ ꯍꯥꯏꯔꯨꯔꯕ ꯍꯥꯏꯖꯦ
ꯑꯣꯏ ꯄꯩꯁꯥ ꯂꯩꯇꯦꯅ ꯗꯥꯏꯔꯦꯛ ꯍꯥꯏꯗꯣꯛꯎꯔꯦ ꯑꯗꯩ ꯃꯣꯏꯁꯨ ꯍꯥꯏꯐꯝ ꯈꯪꯗꯕꯤꯗ
ꯍꯥꯏꯕꯨ ꯈꯪꯗꯦ ꯑꯥ
ꯎꯝ
ꯑꯥ ꯑꯥ ꯇꯧꯔꯒ ꯌꯥꯔꯦ ꯌꯥꯔꯦ ꯈꯪꯉꯦ ꯈꯪꯉꯦꯅ ꯂꯣꯏꯁꯟꯒ꯭ꯔꯤꯔꯥ
ꯎꯝ ꯍꯣ ꯌꯥꯔꯦ ꯑꯩ ꯇꯨꯝꯈ꯭ꯔꯦ
ꯆꯗꯤꯔꯤ ꯁꯦꯈꯥꯏꯔꯦꯕꯥ
ꯍꯌꯦꯡ ꯉꯥꯅꯨ ꯆꯥꯕ ꯄꯩꯁꯥꯐꯥꯎ ꯂꯩꯇꯦ ꯑꯗꯨꯒ
ꯆꯠꯇꯤ ꯆꯠꯄꯅꯦ ꯃꯑꯣꯡ ꯃꯥꯟꯗꯕꯩ ꯋꯥꯅꯤ ꯆꯠꯄꯅꯦ ꯐꯖꯅ ꯆꯠꯄꯅꯦ ꯌꯥꯗꯕꯅꯦꯕ ꯈꯪꯍꯧꯗꯕꯅꯦ ꯍꯥꯏꯕ
ꯍꯥꯥ
ꯑꯣ ꯄꯩꯁꯥ ꯋꯥꯔꯤ ꯉꯥꯛꯇꯅ ꯋꯥꯔꯤꯁꯦ ꯎꯅꯥ ꯐꯖꯅꯥ ꯇꯝꯕꯤꯗꯗꯤ ꯅꯥꯎ ꯆꯥꯎꯕꯅꯦ
ꯑꯗꯨꯕꯨꯗꯤ ꯆꯨꯝ
ꯑꯗꯨꯝ ꯑꯩꯅ ꯆꯠꯊꯣꯛꯎꯅꯤ ꯑꯩ ꯌꯥꯝꯃꯤ ꯃꯄꯥꯟꯗ ꯑꯃ ꯆꯠꯂꯗꯤ ꯈꯣꯠꯅꯩ ꯍꯥꯏꯕ ꯅꯠꯇꯦ ꯌꯨꯝ ꯂꯩꯗꯧꯕꯗꯨꯕꯨ
ꯑꯁ ꯆꯠꯀꯗꯕ ꯑꯩꯕꯨ ꯁꯨꯃꯥꯏꯅ ꯂꯩꯔꯤ
ꯎꯝ꯫
ꯁꯤꯕꯨꯛ ꯁꯥꯎꯕꯗ ꯂꯣꯏꯔꯤꯕꯅꯤ ꯂꯥꯛꯇꯦ ꯂꯥꯛꯇꯦꯁꯤꯅ
ꯎꯝ
ꯍꯌꯦꯡ ꯂꯥꯛꯑꯣ ꯍꯥꯏꯕꯒꯤ ꯄ꯭ꯂꯥꯟꯅꯦ ꯃꯥ ꯂꯩꯔꯤꯁꯦ ꯍꯥꯏꯗꯤ ꯌꯨꯝꯗ ꯂꯥꯛꯑꯣꯌꯦ
ꯎꯝ
ꯎꯝ ꯌꯥꯔꯣꯏꯗ ꯍꯌꯦꯡꯁ ꯑꯩ ꯌꯨꯝ ꯎꯄꯥꯏꯔ ꯇꯧꯔ ꯀꯨꯝꯃꯦꯅ ꯁꯤ ꯊꯕꯛ ꯌꯥꯗ꯭ꯔꯦꯅ ꯍꯪꯆꯠ ꯁꯣꯏꯔꯔꯣꯏꯅ ꯍꯪꯁꯤꯕꯨꯗꯤ ꯁꫭꯏꯗꯅ ꯍꯥꯏꯒꯠꯄꯤꯔꯛꯒꯦ
ꯎꯝ
ꯆꯠꯇꯣꯔꯦ ꯍꯥꯏ ꯈꯜꯂꯥꯛꯑꯣ ꯑꯩꯁꯤ ꯁꯥꯎꯔꯒ
ꯎꯝ
ꯉꯥꯛꯁ
ꯀꯣꯏꯕ ꯆꯠꯄꯩꯗꯨ ꯀꯥꯏ ꯀꯥꯏꯗ ꯀꯣꯏꯕ ꯆꯠꯁꯦ ꯍꯥꯏꯁꯤꯕꯣ
ꯑꯩꯖꯦ ꯆꯤꯡꯖꯦ ꯑꯝꯇꯪꯗꯤ ꯆꯠꯅꯤꯡꯕꯅꯤ꯫
ꯀꯔꯤ ꯆꯤꯡꯗꯅꯣ ꯅꯪ ꯆꯠꯅꯤꯡꯉꯤꯁꯦ ꯀꯃꯥꯏꯅ ꯇꯧꯕ ꯆꯤꯡꯗꯅꯣ꯫
ꯈꯪꯗꯦ ꯃꯤꯁꯤꯡ ꯌꯥꯝ ꯀꯥꯟꯅꯩ ꯆꯤꯡꯗꯒ ꯅꯨꯡꯗꯥꯡ ꯑꯌꯨꯛ ꯉꯟꯇꯥ ꯆꯠꯄ ꯑꯃ ꯅꯠꯇ꯭ꯔꯒꯅ ꯀꯦꯝ ꯇꯧꯕꯗꯤ ꯀꯅꯥꯝ ꯌꯥꯔꯔꯣꯏ꯫
ꯀꯔꯤ
ꯈꯔ ꯀꯦꯝ ꯇꯧꯕ ꯋꯥꯟ ꯀꯦꯝꯄꯤꯡ ꯇꯧꯕ
ꯌꯦꯟꯁꯦ ꯌꯥꯔꯔꯣꯏ ꯀꯥꯏ
ꯍꯨꯝ
ꯀꯤꯕꯅ ꯌꯥꯔꯣꯏ ꯑꯩꯈꯣꯏ ꯂꯧꯕꯎ ꯇꯧꯗꯧ ꯉꯥꯢ
ꯑꯌꯨꯛ ꯉꯟꯗ ꯆꯠꯄꯗꯤ ꯌꯥꯅꯦ ꯐꯨꯅꯥꯟ ꯃꯔꯤꯡꯒ
ꯑꯗꯨ
ꯊꯤꯡꯈ꯭ꯔꯦ
ꯎꯝ
ꯑꯁ ꯃꯩ ꯃꯩ ꯃꯩ
ꯃꯥꯗꯤ ꯋꯤꯟꯇꯔꯗ
ꯋꯤꯟꯇꯔ ꯍꯣꯏ ꯋꯤꯟꯇꯔꯗꯕꯨꯗꯤ ꯐꯕꯨꯗꯤ ꯐꯖꯩꯀꯣ꯫
ꯎꯝ
ꯍꯟꯗꯛ ꯑꯃꯨꯛꯇꯪ ꯆꯠꯂꯨꯏꯌꯦ ꯐꯗꯤ ꯐꯔꯦ꯫
ꯁꯤ ꯅꯥꯟ ꯀꯣ ꯆꯥꯔ ꯆꯠꯂꯝꯃꯗꯤ ꯆꯤꯡꯒꯤ ꯆꯤꯡ ꯉꯥꯛꯇꯅꯦ ꯑꯗꯨꯝ ꯀꯥꯔꯝꯕꯥꯗꯣ
ꯎꯝ ꯀꯥꯕꯅ ꯆꯨꯝꯅ ꯀꯥꯕꯗꯤ ꯄꯥꯝꯗꯦ
ꯆꯤꯡꯗ ꯀꯥꯔꯒ ꯁꯥꯏꯉ
ꯅꯨꯡꯁꯥ ꯇꯞꯇꯥꯏ ꯁꯥꯕꯗꯣ
ꯎꯝ
ꯎꯁꯥ ꯌꯥꯝ ꯁꯥꯔꯒ ꯀꯩꯅꯣ ꯇꯧꯕꯗꯨꯗꯤ ꯄꯥꯝꯗꯦ ꯆꯠꯄꯗꯨꯗꯤ ꯅꯨꯡꯗꯥꯡ ꯋꯥꯏꯔꯝꯒꯨꯝꯕ ꯑꯌꯨꯛ ꯉꯟꯇꯥꯒꯨꯝꯕ
ꯑ ꯏꯁꯣꯔꯗ ꯀꯥꯔ꯭ ꯂꯣꯏꯔꯦ ꯀꯩꯅꯣ
ꯅꯨꯡꯗꯤ ꯅꯨꯡꯉꯥꯏꯕꯅꯦ ꯑꯥ ꯑꯈꯠꯇꯦ ꯃꯈꯣꯏ ꯅꯥꯍꯟꯃꯨꯛ ꯀꯥꯈꯠꯂꯛ ꯒꯥꯔꯤ ꯈꯥꯝꯐꯝꯗꯣ
ꯎꯝ
ꯗꯨ ꯅꯨꯡꯗꯤ ꯅꯨꯡꯉꯥꯏꯕꯅꯦ ꯑꯗꯨ ꯃꯇꯦꯛꯇꯣ꯫
ꯎꯝ
ꯕꯤꯌꯨ ꯗꯤꯄꯦꯁ ꯇꯥꯒꯅ
ꯐꯖꯩꯍꯥ
ꯇꯤ ꯐꯖꯕ ꯌꯦꯡꯐꯝ ꯈꯣꯠꯐꯝ ꯑꯣꯏ ꯐꯖꯕꯅꯦ
ꯏ
ꯀꯩꯅꯣꯒꯤ ꯑ ꯑꯁꯣꯝ ꯋꯥꯡꯉꯨ ꯕꯥꯖꯤꯗꯣ ꯑꯥ ꯃꯊꯛꯇꯣ ꯑꯩꯈꯣꯏ ꯅꯍꯥꯃꯨꯛ ꯆꯠꯂꯨꯕꯗꯣ ꯑꯗꯨꯖꯨ ꯁꯨ ꯕꯌꯨꯗꯤ ꯐꯖꯕꯅꯦ
ꯆꯧ ꯆꯥꯅꯕꯗꯣ ꯋꯥꯉꯨ ꯆꯠꯂꯨꯁꯤꯔꯣꯗꯨꯗꯤ
ꯆꯍꯤ ꯌꯥꯏ ꯀꯩꯅꯣ ꯅꯣ ꯃꯃꯥꯡ
ꯀꯛꯆꯤꯡ ꯈꯨꯅꯧꯗ
ꯂꯩꯔꯤꯕꯣ ꯆꯠꯄꯨ ꯆꯠꯄꯗꯤ ꯑꯔꯥꯏꯕꯗꯤ ꯃꯐꯝꯗꯨꯒꯤ ꯋꯥꯔꯤ ꯋꯥ
ꯏꯁꯃꯠ ꯐꯣꯟ ꯂꯝꯕꯤꯗ ꯆꯤꯡ ꯃꯌꯥꯝ ꯂꯩꯔꯝ ꯃꯅꯤꯄ ꯆꯤꯡ ꯑꯃ ꯀꯥꯗꯣ
ꯀꯗꯥꯏꯗ ꯄꯥꯛ ꯇꯧꯗꯨꯏꯅꯣ ꯀꯗꯥꯏꯗ ꯀꯨꯝꯗꯣꯏꯅꯣ ꯑꯗꯨꯗꯤ ꯂꯨꯔꯤꯁꯦ
ꯑꯦ ꯑꯦꯗꯚꯦꯟꯆꯔꯁ ꯑꯣꯏꯗꯧꯅꯤ ꯀꯩꯅꯣꯅꯨꯄꯥ ꯀꯥꯏꯅꯣ ꯀꯨꯀꯤ ꯂꯩꯇꯦ ꯑꯝꯇ ꯑꯗꯨ꯭ꯋꯥꯏꯗ
ꯂꯩꯕꯗꯤ ꯂꯩꯇꯕꯅꯦ ꯀꯛꯆꯤꯡ ꯀꯣ ꯑꯗꯨꯗ ꯑꯩ ꯂꯩꯇꯕ ꯀꯣꯂꯦꯖ ꯃꯌꯥꯒꯗꫭ ꯍꯥꯏꯗꯔꯛꯄꯒꯤ ꯑꯗꯨ ꯆꯤꯡꯉ ꯊꯤ ꯂꯩꯕꯅꯦꯕ ꯆꯠꯄ ꯌꯥꯏ ꯑꯗꯨꯝ
ꯆꯠꯁꯦꯁ ꯅꫭꯡꯖꯨꯁꯨ ꯆꯨꯁꯅꯨ ꯅꯅꯥꯛꯇ ꯂꯥꯛꯂ
ꯗꯤꯁꯦꯝꯕꯔꯒꯤ ꯄ꯭ꯂꯥꯟꯁꯤꯕꯨ ꯌꯥꯗꯣꯔꯤꯕ꯭ꯔꯥ
ꯁ ꯑꯩꯈꯣꯏ ꯂꯥꯛꯄꯩꯔꯣ
ꯑꯗꯨ ꯅꯦꯁꯜꯂꯅ ꯍꯥꯏꯗꯧꯕ
ꯂꯥꯛꯄꯣꯏꯗꯨꯔꯔꯕ
ꯑ
ꯊꯔꯗꯗ ꯍꯥꯏ
ꯃꯥꯕꯨꯁꯨ ꯑꯗꯨꯝ ꯀ ꯆꯪꯗꯧ ꯃꯥꯜꯂꯦ ꯍꯥ
ꯃꯥ ꯆꯠꯇꯧ ꯃꯥꯜꯂꯦ ꯑꯣ ꯃꯥꯕꯨꯗꯤ ꯆꯠꯀꯅꯤ ꯑꯥ ꯆꯠꯀꯅꯤ
ꯃꯥꯏꯁꯨ ꯆꯠꯇꯧ ꯃꯥꯜꯂꯦ
ꯎꯝ ꯃꯥꯅ ꯆꯠꯈꯤꯗꫭ ꯑꯥꯗꯗꯤ ꯅꯠꯇꯦ
ꯗꯥꯏꯔꯦꯛ ꯃꯐꯝꯗꯨꯗ
ꯑ ꯍꯣꯏ ꯃꯣꯏꯒꯤ ꯑꯥ ꯀꯩꯅꯣ ꯗꯔꯥ ꯑꯗꯨꯗ
ꯎꯝ
ꯀꯩ ꯅꯝꯃꯤꯅꫭ
ꯆꯠꯄꯨꯗꯤ ꯌꯥꯕꯀꯣ ꯑꯥꯎ ꯁꯥꯏꯠꯇꯒꯁꯦ ꯃꯅꯤꯄꯨꯔꯕꯨꯛ ꯐꯖꯅ ꯀꯩꯅꯣ ꯇꯧꯗ꯭ꯔꯤ
ꯒꯨꯍꯥꯇꯤ ꯂꯥꯏꯟ ꯃ ꯃꯈꯥꯗ ꯆꯦꯟꯕꯣꯏꯗꯤ ꯃꯈꯥ ꯂꯥꯡꯉ ꯑꯗꯨꯝ ꯌꯥ ꯐꯣꯅꯤ
ꯌꯥꯈꯨꯟ ꯑꯗꯨ ꯁꯦꯚꯤꯡꯖꯨ ꯃꯌꯥꯝ ꯇꯧꯃꯜꯂꯤꯀꯣ
ꯁ ꯇꯧ ꯂꯨꯄꯥ ꯆꯃꯥꯄꯜ ꯂꯤꯁꯤꯡ ꯑꯃ ꯌꯥꯗꯣꯏꯅꯤ ꯅꯪ ꯉꯥꯏꯕ ꯐꯖ
ꯑꯗꯨꯅꯦ ꯍꯥꯏꯁꯦ ꯑꯃꯗꯨꯗꯗꯤ
ꯑꯍꯨꯝ ꯌꯥꯝꯗ꯭ꯔꯕꯗ ꯃꯤꯅꯤꯃꯝ ꯑꯍꯨꯝꯗꯤ ꯆꯪꯒꯅꯤ
ꯍꯪꯀꯠ ꯈꯟꯗꯥꯏꯒꯤ ꯕꯔꯥ ꯌꯥꯎꯔꯦ
ꯑ ꯀꯩꯕ
ꯀꯩꯅꫭ ꯆꯠꯂꯗꯤ ꯂꯥꯏꯟ ꯃꯈꯥ ꯆꯠꯂꯗꯤ ꯂꯨꯄꯥ ꯂꯤꯁꯤꯡ ꯑꯃꯅ ꯌꯥꯅꯦꯕ ꯕꯔꯥꯗꯣ
ꯎꯝ
ꯃꯊꯛꯇ ꯂꯤꯁꯤꯡ ꯑꯍꯨꯝ ꯑꯣꯏꯔꯛꯀꯅꯦꯕ ꯄꯤꯛꯑꯕꯗ
ꯎꯝ
ꯑꯗꯨꯗꯤ ꯀꯩꯅꯣꯝ ꯐꯠꯇ꯭ꯔꯥ
ꯃꯈ ꯃꯈꯥ ꯀꯩꯅꯣꯒꯤꯅꯤ ꯀ ꯅꫭ ꯆꯠꯈꯤꯕ ꯍꯜꯂꯛꯄꯒꯤꯗꯤ ꯂꯣꯏꯅ ꯆꯞ ꯆꯥꯔꯒꯦ ꯍꯣꯏ ꯈꯔꯕꯨꯗꯤꯕ ꯑꯗꯨꯁꯨ ꯀꯩꯅꯣꯅꯤ ꯀꯩꯅꯣ ꯃꯗꯨ ꯑꯦꯠꯚꯦꯟꯆꯔ ꯃꯈꯜ ꯑꯃꯅꯤ ꯀꯩꯅꯣ ꯈꯣꯡꯆꯠ
ꯃꯥꯅꯤ
ꯃꯈꯜ ꯑꯃ ꯌꯥꯝ ꯅꯨꯡꯉꯥꯏꯕ ꯃꯐꯝ ꯃꯐꯝ ꯃꯐꯝ ꯐꯖ ꯐꯖꯕ ꯃꯐꯝ ꯃꯌꯥꯝ ꯎꯔꯛꯀꯅꯤ
ꯎꯛꯇꯣꯏꯅꯦ ꯆꯤꯡ ꯉꯥꯛꯇꯅꯤ ꯎꯔꯛꯇꯣꯏꯁꯦ
ꯆꯥꯛ ꯆꯥꯕꯁꯦ ꯕꯦꯔꯥꯅꯤ ꯆꯥꯕꯨ ꯆꯒꯅꯤꯅꯦ ꯑꯗꯨꯝ ꯎꯏꯊꯔꯛꯄ
ꯑ